ꯇꯥꯔꯦ ꯆꯥꯛ ꯀꯗꯥꯏ ꯌꯧꯔꯦ
ꯆꯥꯛ ꯀꯥꯝꯃꯛꯑꯦ
ꯑꯩꯅ ꯄꯣꯠ ꯆꯩꯩꯒꯨꯝꯕ ꯌꯨꯝꯗꯩ ꯄꯤ ꯄꯤꯔꯛꯅꯤꯡꯕ ꯌꯥꯎꯕꯗꯣ ꯅꯪꯗꯤ ꯂꯝꯁꯥꯡꯗꯣ ꯂꯥꯛꯄꯅꯤꯅ ꯋꯥꯅꯦꯅ ꯄꯤꯍꯜꯂꯛꯇꯕ
ꯑꯗꯨꯝ ꯌꯥꯅꯤꯗ ꯌꯥꯅꯤꯗꯤ ꯒꯥꯔꯤ ꯇꯣꯡꯉꯛꯄꯅꯤꯅ ꯀꯥꯎꯔꯝꯃꯗꯤ ꯈꯪꯗꯦ
ꯍꯌꯦꯡꯋꯥꯏ ꯃꯔꯛ ꯃꯔꯛꯇ ꯍꯥꯏꯔꯛꯑꯒꯦ ꯍꯧꯖꯤꯛꯀꯤꯗꯤ ꯌꯥꯔꯦ
ꯑꯥ
ꯇꯔꯤꯕꯣ ꯇꯔꯕꯥ
ꯇꯌꯦ
ꯎꯝ ꯉꯁꯥꯏ ꯄꯔꯥ ꯊꯥꯗꯣ ꯍꯥꯎꯕ꯭ꯔꯥ
ꯍꯥꯎꯋꯦ ꯑꯩꯅ ꯑꯩꯈꯃꯥꯟꯗ ꯍꯥꯏꯕ ꯑꯦꯃꯥꯗꯤ ꯀꯥꯗꯥꯏꯗ ꯊꯦꯡꯅꯩꯕꯩ ꯑꯩꯅ ꯃꯣꯏꯁꯨ ꯄꯤ ꯑꯩꯆ ꯗꯤꯒꯤ ꯀ꯭ꯂꯥꯁꯀꯤ ꯂꯥꯛꯑꯦꯅ ꯍꯥꯏꯕ
ꯎꯝ
ꯑꯩꯈꯣꯏ ꯅꯣꯛꯁꯟ ꯂꯩꯕ
ꯑꯩꯈꯣꯏꯗꯤꯗ ꯑꯗꯨꯝ ꯆꯥꯏ ꯊꯥꯏꯅ ꯑꯗꯣ ꯀꯩꯅꯣ ꯇꯧꯋꯦ ꯎꯝ ꯄꯨꯛ ꯄꯤꯛ ꯊꯟꯕꯅꯦ
ꯊꯜꯂꯦ ꯑꯃ ꯆꯥꯕꯗ ꯑꯩꯗꯤ ꯂꯣꯏ ꯉꯝꯃꯔꯣꯏꯗ꯭ꯔꯅ ꯄꯥꯈꯠꯂꯨꯔꯕꯅꯤ
ꯑꯩꯗꯨꯅꯦ ꯆꯥꯕꯤꯒꯗꯕꯗꯣ ꯆꯥꯛꯇꯣ ꯃꯊꯦꯟ ꯃꯊꯦꯜ ꯇꯞꯇꯥꯥꯅ ꯆꯥꯊꯣꯛ ꯂꯥꯛꯑꯕꯅꯦꯕ
ꯎꯝ
ꯑꯗꯨꯒꯤꯅꯦ ꯅꯍꯥꯟꯈꯩꯗꯤ ꯄꯨꯡ ꯅꯤꯄꯥꯟꯗ ꯆꯥꯔꯒ ꯀꯥꯁ ꯆꯠꯂꯒ ꯍꯜꯂꯛꯄꯒ ꯑꯃꯨꯛ ꯆꯥꯕꯤꯅꯦꯕ
ꯑꯝ
ꯑꯗ ꯑꯩꯅ ꯏꯃꯥꯟꯅꯕꯤ ꯍꯣꯏꯗ ꯑꯃꯨꯛ ꯇꯧꯔꯝꯅꯤꯅ
ꯑꯩꯗꯤ ꯑꯌꯨꯛꯇ ꯆꯥꯕꯣꯢ ꯆꯥꯗꯕꯣꯢ ꯆꯦꯜꯂꯅꯤ ꯑꯗꯨꯗꯨꯒ ꯅꯨꯃꯤꯠ ꯅꯨꯡꯊꯤꯟꯗ ꯑꯣꯏꯅ ꯆꯥꯕ ꯀꯣꯂꯦꯁ ꯍꯂꯥꯛ ꯍꯂꯥꯛꯑꯒ
ꯑꯝ ꯑꯗꯣ ꯆꯥꯕ ꯁꯣꯏꯕꯅꯦ ꯁꯨꯇꯤꯒꯨꯝꯕ ꯂꯩꯔꯀꯥꯟꯗ ꯀꯩꯅꯣꯝ ꯇꯧꯅꯤ
ꯇꯧꯋꯦ ꯑꯩ ꯅꯍꯥꯟ ꯁꯟꯗꯦꯗ ꯆꯥꯐꯝ ꯂꯥꯞꯐꯝ ꯈꯪꯗꯕꯁꯦ
ꯍꯌꯦꯡꯗꯣ ꯆꯤꯔꯨꯒꯤ ꯑꯉꯥꯡꯗꯣ ꯂꯥꯛꯑꯗꯤ ꯍꯥꯏꯔꯛꯑꯣꯀꯣ
ꯑꯥ ꯍꯥꯏꯔꯀꯦ
ꯊꯦꯡꯅꯒꯦꯕ ꯅꯨꯡꯁꯤꯌꯦꯕ ꯎꯅꯗ ꯀꯨꯏꯔꯦ ꯉꯁꯥꯏ ꯀꯩꯅꯣ ꯊꯦꯡꯅꯩꯌꯦ ꯅꯣꯏꯒꯤ ꯃꯥ ꯑ ꯀꯔꯤꯕ ꯄꯣꯖꯤꯁꯟ ꯂꯦꯞꯈꯤꯕ ꯑꯉꯥꯡ ꯑꯅꯤꯗꯣ ꯂꯝꯕꯤꯗ ꯆꯠ ꯂꯩꯔꯝꯃꯦ ꯑꯩꯅ ꯀꯧꯁꯟꯕꯅꯦ
ꯎꯝ
ꯃꯣꯏꯅꯤꯗꯣ ꯀꯩꯅꯣꯗ ꯂꯩꯌꯦ ꯔꯦꯟꯇ ꯂꯩꯌꯦ
ꯎꯝ
ꯑꯥ ꯀꯣꯆꯤꯡ ꯆꯠꯂꯤꯅꯦꯌꯦ ꯃꯦꯗꯤꯀꯦꯜ ꯊꯥꯅꯤꯅ
ꯃꯣꯏꯗꯤ ꯑꯗꯨꯝ ꯀꯩꯅꯣ ꯍꯩꯕꯅꯤꯅ ꯃꯦꯗꯤꯀꯦꯜꯗꯤ ꯈꯟꯒꯤꯅꯤꯗ ꯏꯈꯥꯟꯗ
ꯇꯥꯕ꯭ꯔꯥ
ꯇꯥꯏ
ꯑꯨꯝ ꯁꯤ ꯄꯨꯡꯁꯦ ꯇꯔꯦꯠ ꯃꯈꯥꯏ ꯇꯥꯔꯦ
ꯑꯩꯈꯣꯏꯒꯤ ꯗꯤꯐꯦꯟꯁ ꯇꯥꯛꯄ ꯑꯣꯖꯥꯗꯣ ꯀꯕꯨꯏꯅꯦꯕꯀꯣ ꯃꯁꯥꯛ ꯈꯨꯐꯖ ꯑꯃ
ꯄꯨꯡ ꯃꯤ ꯄꯨꯡꯁꯤꯕꯨ ꯄꯨꯡ ꯇꯔꯦꯠ ꯃꯈꯥꯏ ꯉꯥꯏꯕꯅꯦ ꯑꯩꯅ
ꯀꯩ ꯂꯩꯒꯦ
ꯐꯣꯟ ꯑꯃ ꯇꯧꯔꯛꯀꯗꯕ ꯏꯃꯥꯟꯅꯕꯤꯅ
ꯑꯣ꯫
ꯑꯥ ꯀꯩꯅꯣ ꯑꯩꯅ ꯍꯥꯏꯒꯦ ꯇꯧꯔꯝꯕꯗꯨꯕꯨ ꯅꯪꯉꯣꯟꯗ ꯑꯣ ꯑꯣ ꯑꯣ ꯉꯁꯥꯏꯗꯣ ꯃꯣꯏ ꯑꯅꯤ ꯈꯛꯇ ꯅꯠꯇꯦ ꯊꯦꯡꯅꯩꯗꯣ ꯑꯅꯤ ꯑꯃꯁꯨ ꯑꯣꯛꯇꯣ ꯇꯣꯉꯝꯕꯗꯒꯤ ꯑꯩꯉꯣꯟꯗ ꯀꯧꯔꯛꯑꯦ
ꯑꯥꯝ
ꯃꯤꯁ ꯑꯅ ꯀꯧꯔꯛꯑꯦ ꯑꯗꯨꯁꯨ ꯑꯩꯗꯣ ꯂꯣꯏ ꯌꯣꯝꯁꯤꯟꯕ ꯍꯥꯏꯇꯥꯔꯦ ꯅꯣꯡ ꯇꯥꯕꯒꯤ
ꯑꯗꯨꯃꯥꯏꯅꯒ ꯂꯝꯒꯥꯡꯗ ꯀꯧꯔꯛꯄꯗꯣ ꯅꯨꯡꯁꯤꯕ꯭ꯔꯣ
ꯅꯨꯡꯁꯤ ꯌꯥꯝꯅ ꯑꯗꯒꯤ ꯍꯧꯖꯤꯛꯀꯤ ꯑꯅꯤ ꯄꯣꯖꯤꯁꯟ ꯂꯦꯞꯈꯤꯕ ꯑꯅꯤꯗꯣ
ꯑꯨꯝ
ꯑꯩꯅ ꯊꯑꯣꯏꯅ ꯉꯥꯏꯕ ꯁꯣꯔꯣꯛ ꯂꯥꯟꯊꯣꯔꯛꯄꯗꯣ ꯑꯗꯩꯗꯤ ꯃꯥꯏ ꯃꯤꯠꯇꯣ ꯂꯣꯏ ꯈꯨꯝꯖꯤꯟꯕꯅꯤꯅ ꯍꯥꯡꯇꯣꯛꯑꯒ ꯑꯃꯨꯛ ꯉꯥꯏꯕꯅꯦ
ꯎꯝ꯫
ꯑꯩꯅ ꯀꯧ ꯌꯦꯡꯒꯦꯅ ꯑꯗꯨꯒ ꯆꯪꯖꯜꯂꯒ ꯍꯩꯃ ꯃꯤꯁ ꯀꯧꯔꯛꯌꯦ
ꯍꯥ ꯍꯥ ꯍꯥ꯫
ꯍꯥ ꯍꯥ ꯅꯨꯡꯁꯤ ꯌꯥꯝꯅ ꯐꯔꯦ ꯐꯔꯦ ꯅꯕꯅꯤ ꯁꯤ ꯂꯩꯔꯗꯤ ꯇꯧꯔꯣ ꯇꯧꯔꯣ ꯇꯨꯏꯁꯟꯗꯣ ꯆꯠꯆꯔꯣ ꯊꯦꯡꯉꯅꯤ ꯑꯩꯖꯨ ꯆꯠꯂꯒꯦꯅ ꯍꯥꯏꯔꯒ ꯂꯥꯑꯦ
ꯍꯩꯃꯥ ꯃꯤꯁ ꯀꯥꯏ
ꯍꯥꯏꯔꯛꯏꯅꯦ ꯍꯥ ꯍꯥ ꯍꯥ ꯍꯥ ꯒꯥꯔꯤꯗꯨꯗ ꯈꯪꯕ ꯑꯩꯅ ꯂꯣꯏ ꯀꯨꯞꯁꯟꯕꯗꯣ ꯍꯥꯡꯗꯣꯛꯄ ꯂꯣꯏꯗ꯭ꯔꯤꯕꯅꯦꯕ
ꯑꯥ
ꯃꯤꯠ ꯈꯇꯪ ꯏꯁꯄꯦꯛ ꯈꯛꯇꯪ ꯂꯧꯊꯣꯛꯇ ꯉꯥꯏꯔꯤꯕ ꯅꯪ ꯄꯨꯡ ꯀꯌꯥꯗ ꯇꯨꯝꯗꯣꯏꯕ꯫
ꯑꯩ ꯉꯁꯤꯗꯤ ꯈꯔ ꯉꯟꯅ ꯇꯨꯝꯗꯧ ꯃꯥꯜꯁꯦ ꯋꯥꯑꯦ ꯌꯥꯝ ꯀꯥꯏꯗꯩ ꯀ꯭ꯂꯥꯁ ꯃꯉꯥꯗꯣ ꯁꯨꯛꯂꯦꯞ ꯂꯦꯞꯇꯤꯌꯦ ꯑꯗꯨꯝ ꯎꯝ ꯔꯤꯒꯨꯂꯔ ꯑꯃ ꯂꯣꯏꯕꯒ ꯑꯃ ꯑꯃ ꯂꯣꯏꯕꯒ ꯑꯃ ꯑꯗꯨꯗꯗꯤ ꯄꯗ꯭ꯔꯥꯛ ꯇꯥꯔꯦ ꯑꯁ ꯕꯣꯔꯤꯡ ꯆꯨꯈꯠꯂꯛꯄꯁꯤꯗꯤ ꯑꯩ
ꯇꯧꯕꯅꯦ ꯒꯦꯞ ꯂꯩꯔꯗꯤ ꯐꯕꯅꯦ꯫
ꯍꯣꯏ ꯒꯦꯞꯇꯣ ꯑꯝꯇ ꯂꯩꯇ꯭ꯔꯕꯅꯤꯅ ꯑꯃ ꯂꯣꯏꯕꯒ ꯑꯃ ꯑꯃ ꯂꯣꯏꯕꯒ ꯑꯃ ꯇꯧꯁꯜꯂꯕꯅꯤꯅ ꯍꯣꯏꯃꯥ ꯉꯥꯏꯍꯥꯛꯇꯪꯗꯣ
ꯑꯗꯨꯖꯨ ꯄꯨꯡ ꯑꯃꯃꯝ
ꯍꯣꯏ ꯐꯣꯔꯇꯤ ꯐꯥꯏꯚ ꯃꯤꯅꯠꯁꯀ ꯅꯠꯇꯦ ꯍꯥꯏꯕ ꯄꯨꯡ ꯑꯃꯃꯝ ꯐꯝꯃꯛꯇꯣꯏ
ꯑꯗꯨ ꯅꯣꯏꯗꯤ ꯎꯈꯣꯡ ꯋꯥꯈꯣꯡ ꯌꯥꯝ ꯂꯩꯕꯅꯦꯍꯦ
ꯑꯥ ꯑꯗꯨꯒꯤꯗꯤ ꯂꯩ ꯑꯗꯣ ꯐꯝꯕ ꯐꯪꯗꯦꯗ ꯅꯪꯅꯕ ꯆꯦꯟꯕꯗ
ꯎꯝ ꯈꯔ ꯈꯔꯖꯨ ꯐꯝꯃꯨ
ꯑꯥ ꯐꯝꯒꯦ ꯀ꯭ꯂꯥꯁ ꯑꯣꯞ ꯂꯩꯔꯀꯥꯟꯗ
ꯑꯩ ꯐꯝꯕ ꯂꯥꯛꯀꯦ ꯁꯪ ꯀꯥꯟꯗ
ꯍꯣꯏ ꯊꯔꯣꯏ ꯊꯣꯡꯕ ꯍꯩꯇ꯭ꯔꯣ ꯆꯦ ꯅꯪ
ꯍꯩꯗ ꯑꯩꯗꯤ ꯍꯩꯇꯕ ꯂꯩꯇꯦ ꯀꯩꯅ ꯂꯣꯏ ꯂꯣꯏꯔꯦ
ꯆꯨꯝꯃꯤꯅꯦ
ꯃꯥꯁꯇꯔ ꯂꯣꯏꯔꯦ ꯀꯩꯩꯅꯣ ꯑꯩ
ꯆꯠꯇꯧꯗ ꯉꯥꯏꯔꯦ ꯗꯨꯅꯤꯅꯦ
ꯎꯝ ꯃꯥꯅꯦ
ꯊꯔꯣꯏꯁꯦ ꯉꯧꯋꯤꯗꯅ ꯃꯍꯩ ꯍꯥꯞꯇ꯭ꯔꯤꯉꯩꯗ
ꯑꯥ
ꯑꯗꯄ ꯉꯧꯕꯁꯦ ꯉꯧꯕꯗꯣ ꯃꯨꯟꯗ꯭ꯔꯗꯤ ꯊꯔꯣꯏꯁꯦ ꯅꯥꯟꯅꯥꯟ ꯂꯥꯎꯗ꯭ꯔꯥ
ꯂꯥꯎꯕꯅꯦ
ꯑꯗꯨꯗꯣ ꯃꯨꯜꯂꯤꯖꯦ ꯀꯨꯃꯥꯏꯅ ꯈꯪꯗꯣꯏꯅꯣꯕ
ꯃꯨꯜꯔꯦ ꯀꯃꯥꯏ ꯈꯪꯗꯣꯏꯅꯣꯕꯥ
ꯍꯣꯏ ꯍꯥꯏꯗꯤ ꯑ ꯃꯥꯖꯦ ꯃꯨꯟꯗꯔꯗꯤ ꯅꯥꯟ ꯅꯥꯟ ꯂꯥꯎꯋꯦꯅ ꯑꯍꯟꯈꯩꯅ ꯑꯗꯨꯝ ꯍꯥꯏꯅ ꯑꯗꯣ ꯍꯥꯏꯗꯤ ꯅꯥꯟ ꯅꯥꯟ ꯂꯥꯎꯗꯅꯕꯗꯣ ꯊꯔꯣꯏ ꯃꯨꯜꯂꯦ ꯃꯨꯜꯂꯗꯤ ꯅꯥꯟꯗꯦꯗꯅ ꯑꯗꯨꯗꯣ
ꯑꯗꯣ ꯑꯈꯣꯏ ꯃꯥꯒꯤ ꯈꯨꯊꯣꯡꯗꯗꯤꯅꯦ
ꯎꯝ
ꯊꯔꯣꯏꯗꯣ ꯈꯛꯇꯪ ꯆꯥꯝꯊꯣꯛꯑꯒ ꯀꯪꯅ ꯈꯥꯡ ꯈꯥꯡ ꯅꯠꯇꯕ ꯎꯌꯥꯟꯗ ꯍꯥꯞꯄꯦꯗꯅ ꯑꯗꯨꯒ ꯑꯥ ꯀꯩꯅꯣ ꯇꯧꯋꯦꯕ ꯊꯥꯡꯒꯠꯂꯦꯕꯀꯣ ꯃꯍꯤ ꯈꯤꯇꯪ ꯌꯥꯎꯔꯛꯄꯒ ꯆꯤꯊꯣꯛꯄ ꯃꯍꯤ ꯈꯤꯇꯪ ꯌꯥꯎꯔꯒ ꯆꯤꯊꯣꯛꯄ ꯀ ꯑꯗꯨꯃꯥꯏꯅ ꯇꯧꯋꯦꯕ ꯑꯗꯨꯗꯨꯒ ꯑꯗꯨ ꯑꯗꯨꯗꯣ ꯑꯩꯈꯣꯏꯒꯤ ꯃꯤꯅꯠ ꯈꯔ ꯇꯧꯔꯕ ꯃꯇꯨꯡꯗ ꯊꯔꯣꯏꯗꯣ ꯀꯪꯀꯪ ꯂꯥꯎꯔ ꯀꯥꯟꯗꯨꯗ ꯀꯥꯗ꯭ꯔꯤꯉꯩꯗꯨꯗ ꯂꯧꯊꯣꯛꯑ ꯊꯝꯃꯦ ꯑꯗꯨꯃꯥꯏꯅ ꯇꯧꯔ ꯁꯤꯖꯤꯟꯅꯩ ꯑꯗꯣ ꯑꯩꯅ ꯑꯃꯨꯛ ꯀꯃꯥꯏꯅ ꯇꯧꯒꯦ ꯍꯥꯏ ꯀꯥꯟꯗ ꯑꯗꯨꯒꯤ ꯄꯣꯠꯇꯨꯗ ꯊꯨꯝ ꯈꯔ ꯆꯥꯏꯁꯜꯂꯦꯕ ꯊꯨꯝ ꯆꯪꯈꯤꯅꯕꯅ ꯑꯗ ꯑꯩꯅ ꯇꯧꯕꯗꯗꯤ ꯃꯍꯤꯗꯣ ꯈꯤꯇꯪ ꯌꯥꯎꯍꯜꯂꯦ ꯌꯥꯝꯗꯕꯤꯗ ꯈꯤꯇꯪ
ꯎꯝ
ꯑꯗꯨꯗꯨꯒ ꯑꯗꯨꯝ ꯑꯗꯨꯃꯥꯏꯅ ꯂꯧꯊꯔ ꯊꯝꯃꯦ ꯅꯥꯟꯗꯦꯕ ꯀꯩꯁꯨ ꯑꯗꯨ ꯃꯤ ꯀꯅꯥꯒꯨꯝꯕꯅꯗꯤ ꯀꯨꯀꯔꯗ ꯀꯥꯝꯊꯣꯛꯄ ꯌꯥꯎꯕꯅꯦ ꯍꯥꯟꯅ ꯀꯥꯝꯊꯣꯛꯄ ꯌꯥꯎꯋꯦꯕ ꯑꯗꯨ ꯀꯩꯁꯨ ꯀꯥꯏꯗꯦ ꯃꯤ ꯃꯤ ꯈꯨꯊꯣꯡꯅꯦ ꯑꯗꯨꯒ ꯑꯥ ꯁꯧꯒ꯭ꯔꯤ ꯃꯅꯥꯒ ꯍꯥꯞꯆꯟꯕꯖꯄ ꯌꯥꯎꯋꯦ ꯀꯥꯝꯕꯗꯨꯗ ꯃꯅꯥ ꯑꯃꯅꯤ
ꯎꯝ
ꯍꯥꯎꯋꯦ ꯑꯗꯨꯁꯨ ꯑꯗꯨꯒꯤ ꯈꯨꯊꯣꯡꯗꯣ ꯑꯃꯨꯛ ꯀꯛꯆꯤꯡꯗꯒꯤ ꯑꯩꯈꯣꯏ ꯏꯅꯝꯃ ꯑꯩꯈꯣꯏꯔꯣꯝꯗ ꯄꯥꯜꯔꯛꯄ ꯑꯃꯅ ꯊꯣꯡꯕꯅꯦꯕꯀꯣ
ꯑꯥ ꯑꯧ ꯑꯩꯈꯣꯏ ꯊꯣꯡꯕꯗꯗꯤ ꯑꯥ ꯀꯩꯅꯣ ꯇꯧꯋꯦ ꯊꯔꯣꯏꯗ ꯆꯥꯝꯊꯣꯛꯑꯦꯗꯅ
ꯑꯥ
ꯆꯥꯝꯊꯣꯛꯑꯒ ꯑꯗꯨꯝ ꯍꯤꯡꯅꯅꯦ ꯀꯩꯅꯣ ꯇꯤꯜꯍꯧ ꯆꯅꯝ ꯂꯣꯏ ꯉꯧꯕ ꯂꯣꯏꯔꯒ ꯀꯩꯅꯣ ꯊꯥꯛ ꯇꯧꯕ ꯁꯥ ꯃꯔꯣꯏ ꯀꯩꯀꯥ ꯂꯣꯏ ꯊꯥꯛꯑꯦꯗꯅ ꯑꯗꯨ ꯊꯥꯛꯄ ꯂꯣꯏꯔꯒ ꯊꯔꯣꯏꯁꯦ ꯑꯃꯨꯛ ꯀꯪꯅ ꯉꯧꯋꯦꯕ
ꯑꯗꯣ ꯑꯩ ꯍꯥꯏꯒꯦꯕꯀꯣ ꯑꯩꯅ ꯑꯩꯈꯣꯏꯅ ꯇꯧꯔꯤꯗꯨꯅ ꯃꯤ ꯐꯨꯠꯈꯤꯕ ꯀꯥꯡꯕꯨ ꯑꯣꯏꯔꯒꯅ ꯐꯨꯠꯈ꯭ꯔꯦ ꯑꯗꯒꯤ ꯑꯩꯅ ꯇꯧꯔꯤꯕ ꯉꯁꯥꯏꯒꯤ ꯃꯍꯤ ꯂꯧꯊꯣꯛꯄꯗꯣ ꯑꯗꯨꯃꯥꯏꯅ ꯇꯧꯔꯒ ꯊꯝꯈꯤꯕ ꯄꯣꯠꯇꯣ ꯊꯥꯎ ꯍꯩꯔꯒ ꯇꯤꯜꯍꯧ ꯆꯅꯝ ꯇꯧꯔꯒ ꯐꯖꯅ ꯇꯤꯜꯍꯧ ꯆꯅꯝꯗꯣ ꯈꯔ -ꯈꯔ ꯃꯆꯨ ꯈꯤꯇꯪ ꯑꯣꯜꯂꯛꯄꯩꯗꯨꯗ ꯊꯔꯣꯏꯗꯣ ꯍꯥꯞꯆꯤꯜꯂꯦꯕ
ꯎꯝ
ꯑꯗꯨ ꯍꯥꯞꯆꯟꯕꯗꯨꯗ ꯑ ꯀꯩꯅꯣ ꯃꯨꯛ ꯊ꯭ꯔꯨꯕꯤ ꯃꯅꯥꯗꯨꯁꯨ ꯈꯤꯇꯪ ꯍꯥꯞꯆꯟꯈ꯭ꯔꯦꯕꯀꯣ ꯑꯗꯨꯗꯨꯒ ꯃꯆꯨ ꯈꯔ -ꯃꯆꯨ ꯈꯔ ꯆꯥꯏꯁꯜꯂꯦ ꯑꯗꯨꯗꯨꯒ ꯑꯗꯨꯝ ꯉꯧꯕ ꯊꯔꯣꯏꯁꯦ ꯀꯪꯅ ꯑꯗꯨꯒ ꯃꯆꯜꯒꯨꯝ ꯃꯆꯜ ꯃꯆꯜꯁ ꯌꯥꯝ ꯃꯆꯜ ꯅꯠꯇꯦ ꯒꯔꯝ ꯃꯁꯂꯥꯒꯨꯝꯕ ꯃꯤꯔꯆ ꯄꯥꯎꯗꯔꯒꯨꯝꯕ ꯑꯩꯗꯤ ꯑꯗꯨꯝ ꯈꯔ ꯁꯤꯖꯤꯟꯅꯩꯌꯦꯕ ꯑꯗꯨꯝꯕꯁꯦ
ꯎꯝ
ꯑꯗꯨꯒꯨꯝꯕꯁꯦ ꯌꯥꯝꯗꯕꯤꯗ ꯈꯤꯇꯪ -ꯈꯤꯇꯪ ꯊꯥꯛꯑꯒ ꯑꯗꯨꯝ ꯉꯧꯕ ꯃꯣꯔꯣꯛꯇꯤ ꯍꯥꯞꯄ ꯌꯥꯗꯦ ꯍꯥꯅꯤ ꯑꯗꯨꯗꯨꯒ ꯑꯩꯈꯣꯏꯒꯤ ꯇꯈꯦꯜꯂꯩ ꯃꯔꯨꯗꯨ ꯁꯤꯖꯤꯟꯅꯩꯌꯦꯕ ꯑꯩꯗꯤ ꯇꯥꯈꯦꯜꯂꯩ ꯃꯔꯨꯒꯨꯝꯕꯗꯣ ꯍꯥꯞꯆꯤꯜꯂꯒ ꯑꯗꯩ ꯁꯥ ꯃꯔꯣꯏ ꯀꯩꯀꯩ ꯐꯖꯅ ꯍꯥꯞꯄꯒ ꯑꯗꯨꯝ ꯇꯞ -ꯇꯞ ꯉꯧꯕ ꯃꯩ ꯂꯩꯊꯔꯒ
ꯎꯝ
ꯑꯗꯨꯗꯨꯒ ꯈꯔ- ꯈꯔ ꯌꯥꯔꯦ ꯍꯥꯏꯔ ꯀꯥꯟꯗ ꯃꯥꯒꯤ ꯃꯈꯣꯟ ꯑꯃ ꯊꯣꯛꯂꯛꯑꯦꯕ ꯄꯦꯗꯦꯛ- ꯄꯦꯗꯦꯛ ꯍꯥꯏꯕ ꯑꯃ ꯊꯔꯣꯏꯗꯣ ꯑꯗꯨ ꯄꯦꯗꯦꯛ -ꯄꯦꯗꯦꯛ ꯍꯥꯏꯕꯒꯤ ꯇꯥꯏꯃꯤꯡ ꯈꯔ- ꯈꯔ ꯌꯧꯔꯛꯑꯀꯥꯟꯗꯨꯗ ꯃꯍꯤ ꯃꯍꯤꯗꯣ ꯍꯥꯞꯆꯤꯜꯂꯦ ꯉꯁꯥꯏꯒꯤ ꯃꯍꯤ ꯍꯥꯏꯁꯦ ꯑꯂꯨ ꯇꯛꯈꯥꯏꯕꯗꯣ
ꯑ ꯑ
ꯎꯝ ꯃꯆꯨꯗꯣ ꯑꯗꯨꯗ ꯍꯥꯞꯄꯁꯨ ꯌꯥꯕꯅꯤꯀꯣ
ꯑ ꯑꯩꯈꯣꯏꯗꯤ ꯑꯗꯨꯗ ꯍꯥꯞꯄꯦ ꯑꯂꯨ ꯇꯛꯈꯥꯏꯕꯗꯨꯗ ꯃꯆꯨꯅꯦ ꯃꯣꯔꯣꯛ ꯑꯁꯨꯕꯅꯦ ꯑꯗꯩ ꯃꯣꯔꯣꯡ ꯃꯆꯨꯅꯦ ꯃꯔꯨ ꯃꯔꯥꯡ ꯖꯤꯔꯥ ꯑꯗ ꯂꯣꯏ ꯍꯥꯞꯄ ꯑꯣꯠꯈꯥꯏ
ꯉꯥ ꯃꯇꯣꯡ ꯐꯖꯅ ꯐꯛꯇꯂ ꯍꯥꯞꯄ ꯑꯗꯣ ꯅꯨꯡꯁꯥꯒꯤ ꯉꯥꯗꯣ ꯉꯥꯔꯤꯗꯣ
ꯑꯥ
ꯑꯗꯨꯒꯨꯝꯕ ꯍꯥꯞꯄꯁꯨ ꯍꯥꯎꯕꯅꯦ ꯑꯗꯨꯒ ꯎꯇꯣꯡ ꯉꯥꯏꯗꯨꯁꯨ ꯑꯗꯨꯝ ꯍꯥ ꯍꯦꯟꯇꯥꯥꯛ ꯍꯥꯞꯄꯗꯣ ꯍꯦꯟꯇꯥꯛꯇꯣ ꯌꯥꯝꯃꯜꯂꯗꯤꯅꯦ ꯀꯩꯅꯣꯝ ꯇꯧꯕꯅꯦꯕꯀꯣ
ꯑꯥ
ꯍꯦꯟꯇꯥꯛꯇꯣ ꯑꯔꯤꯕꯒ ꯑꯣꯏꯔꯗꯤ ꯍꯥꯎꯇꯕ ꯌꯥꯎꯕꯅꯦꯕ
ꯎꯝ
ꯆꯨꯝꯅ ꯉꯥꯔꯤꯅ ꯍꯥꯎꯕ ꯌꯥꯎꯕꯅꯦ ꯑꯗꯨ ꯈꯖꯤꯡ- ꯈꯖꯤꯡ ꯑꯀꯪꯕꯒꯨꯝꯕ ꯂꯩꯔ ꯍꯥꯞꯆꯤꯟꯕ
ꯍꯣꯏ ꯑꯁ ꯇꯤꯟ ꯆꯨꯝꯃꯦ
ꯍꯥꯔꯤꯕꯣꯞ ꯑꯃ ꯐꯖꯅ ꯍꯥꯞꯆꯤꯜꯂꯕ
ꯑ ꯆꯞ ꯃꯥꯟꯅꯗꯒ ꯇꯤꯟꯗꯨꯝ ꯆꯨꯝꯃꯦꯒ
ꯑꯂꯨꯗꯣ ꯌꯥꯝ ꯌꯥꯝꯗ꯭ꯔꯒꯗꯤꯀꯣ ꯑꯩꯗꯤ ꯕꯦꯁꯣꯟ ꯈꯔ ꯍꯥꯞꯆꯜꯂꯦꯕ
ꯑ
ꯑꯗꯨꯃꯥꯏꯅ ꯇꯧꯋꯤ ꯂꯣꯏꯔꯦ ꯍꯥꯎꯔꯦ ꯊꯨꯝ ꯊꯥꯏꯑ ꯐꯗꯤꯒꯣꯝ ꯊꯥꯏꯑꯌꯦ ꯂꯣꯏꯔꯦ ꯊꯥꯡꯗꯔꯦ ꯆꯥꯔꯦ ꯍꯥꯎꯔꯦ
ꯅꯣꯛꯅꯤꯡꯉꯦꯗꯣ ꯇꯤꯟꯗꯝ ꯆꯨꯃꯦ ꯆꯞꯀꯞ ꯃꯥꯟꯅ
ꯎꯝ ꯑꯣ ꯀꯩꯅꯣ ꯇꯧꯔꯣ ꯑꯩꯗꯣ ꯃꯤꯁ ꯀꯣꯜ ꯌꯥꯝ ꯂꯥꯛꯈ꯭ꯔꯦ ꯀꯅꯥꯅꯣ ꯑꯃꯒꯤ
ꯍꯣꯏ
ꯅꯝꯕꯔ ꯈꯪꯗꯕ ꯑꯃꯒꯤ ꯑꯗꯣꯝꯇ ꯇꯧꯒꯦ ꯀꯣꯜ ꯕꯦꯛ ꯊꯝꯖꯔꯣ ꯊꯝꯖꯔꯣ ꯎꯝ ꯎꯝ